ꯍꯂꯣ ꯍꯂꯣ ꯍꯜꯂꯣ
ꯅꯨꯃꯤꯠ ꯐꯕ꯭ꯔꯣ
ꯅꯨꯃꯤꯠ ꯌꯥꯝ ꯐꯩꯌꯦ ꯅꯣꯡꯁꯨ ꯇꯥꯗꯦ ꯅꯨꯡꯁꯥꯁꯨ ꯊꯣꯛꯇꯦ
ꯀꯌꯥꯝ ꯐꯒꯦ
ꯑꯁ ꯌꯥꯝ ꯐꯩꯗ ꯍꯥꯏꯅꯤꯡꯉꯥꯏ ꯂꯩꯇꯦ
ꯄꯥꯔꯁꯦꯟꯇꯦꯖ ꯀꯌꯥ ꯄꯤꯒꯅꯤ ꯉꯁꯤꯒꯤ
ꯑꯁ ꯉꯁꯤꯒꯤꯗꯤ ꯑꯗꯨꯝ ꯑꯁ ꯆꯥꯝꯃ ꯃꯅꯨꯡꯗ ꯆꯥꯝꯃ ꯇꯥꯔꯦꯅꯦ
ꯑꯁ ꯌꯥꯝ ꯅꯨꯡꯉꯥꯏꯕꯅꯦꯀꯣ
ꯑꯁ ꯌꯥꯝ ꯅꯨꯡꯉꯥꯏꯌꯦ
ꯉꯁꯤ ꯅꯨꯃꯤꯠꯁꯦ ꯊꯥ ꯃꯥꯜꯂꯦꯅꯦꯀꯣ ꯑꯗꯨꯗꯤ
ꯑꯁ ꯊꯥꯖ ꯄꯨꯔꯅꯤꯃꯥ ꯃꯥꯟꯗꯅꯦꯅꯦ
ꯑꯩꯁ ꯍꯝꯍꯝ
ꯅꯪ ꯉꯁꯥꯏ ꯆꯥꯛ ꯌꯦꯟꯁꯥꯡ ꯊꯣꯡꯕꯗꯨꯕꯨ ꯀꯔꯤ ꯑꯣꯏꯅ ꯊꯣꯡꯒꯦ
ꯑꯁ ꯉꯁꯤꯗꯤ ꯉꯁꯥꯏꯗꯤ ꯀꯩꯅꯣꯅꯦꯗ ꯑꯂꯨꯒ ꯅꯥꯀꯨꯛꯄꯤꯅꯦ ꯌꯣꯡꯆꯥꯛ ꯃꯔꯨꯅꯦ ꯊꯣꯡꯉꯒ ꯆꯥꯏ
ꯍꯥꯎꯏꯅꯦ ꯑꯗꯨꯗꯤ
ꯎꯝ ꯑꯗꯨꯝ ꯌꯥꯏ
ꯅꯪ ꯈꯨꯠꯁꯤ ꯅꯣꯏ ꯅꯣꯏꯗꯥꯅ ꯍꯥꯏꯕꯗꯤ ꯅꯪ ꯈꯨꯠꯁꯦ ꯆꯥꯅꯤꯡꯉꯥꯏ ꯂꯩꯇꯕꯒꯤ ꯑꯗꯨꯝ ꯆꯥꯕꯅꯦꯗꯤ ꯍꯥꯏꯅꯦ ꯀꯔꯤꯅꯣ
ꯀꯔꯤꯔꯣꯅꯦ ꯑꯁ ꯁꯦꯔꯥꯟ ꯇꯨꯔꯥꯟ ꯉꯥꯡꯁꯜꯂꯕꯣ ꯃꯥꯅ ꯅꯪꯉꯣꯟꯗ ꯑꯗꯨ ꯅꯪꯅ ꯊꯥꯖꯕ
ꯑꯩ ꯈꯪꯗꯦꯅꯦ ꯅꯪꯁꯨ ꯅꯪꯕꯨ ꯊꯥꯖꯠꯁꯤꯔ ꯅꯣꯏ ꯅꯣꯏ ꯗꯥꯕꯨ ꯊꯥꯖꯁꯤꯔ ꯒ꯭ꯌꯥꯟꯃꯦꯟ ꯠꯇꯥꯗ꯭ꯔꯅꯦ
ꯏ ꯀꯅ ꯑꯔꯗ ꯍꯖꯔꯣꯅꯨ
ꯀꯣꯛ ꯉꯥꯔꯦꯅꯦ ꯅꯣꯏ ꯑꯅꯤ ꯃꯔꯛꯇ
ꯑ
ꯕꯔꯥꯅꯤ ꯅꯣꯏꯅꯤꯁꯦ
ꯎꯝ
ꯊꯥꯖꯕ ꯊꯥꯖꯕ ꯌꯥꯕ ꯃꯤ ꯑꯃꯝꯇ ꯌꯥꯎꯗ꯭ꯔꯦꯅꯦ
ꯈꯪꯗꯦ ꯗꯦꯔꯥꯁꯦ ꯑꯩꯈꯣꯏꯔꯥ ꯅꯪ ꯑꯣꯏꯗꯧꯔ ꯊꯗꯤ
ꯑꯩꯗꯤ ꯑꯣꯏꯔꯝꯒꯨꯗꯕ ꯃꯥꯟꯗ꯭ꯔꯦꯗ
ꯑꯩ ꯑꯗꯨꯝ ꯊꯥꯖꯕ꯭ꯔꯣ ꯅꯪꯗꯤ ꯅꯁꯥꯗ
ꯑꯩ ꯏꯁꯥꯗ ꯊꯥꯖꯕꯒꯤ ꯅꯣꯏ ꯏꯅꯤꯗ ꯊꯥꯖꯗꯕꯒꯤꯅꯤꯅꯦ
ꯀꯏꯗ ꯂꯩꯒꯦ ꯊꯕꯛ ꯊꯕꯛ ꯃꯐꯝꯗꯨꯅꯣ
ꯑꯩꯅꯦ ꯊꯕꯛ ꯃꯐꯝꯗ ꯂꯩ
ꯍꯣꯔꯦꯟ ꯆꯦꯟ ꯆꯣꯡꯕ ꯆꯠꯀꯗ꯭ꯔꯣ
ꯆꯠꯀꯅꯤ
ꯑꯥꯁ ꯐꯤꯜ ꯃꯅꯨꯡꯗ ꯅꯠꯇꯕꯀꯣ ꯃꯄꯥꯟꯗ
ꯃꯄꯥꯟꯗ ꯎꯝ
ꯈꯣꯏꯗꯤ ꯑꯗꯨꯝ ꯑꯁ ꯐꯝꯃꯦꯗ ꯍꯥꯏꯗꯤ ꯀꯣꯁꯅ ꯐꯝꯍꯟꯗꯕꯀꯣ ꯑꯩ ꯏꯁꯥꯅ ꯐꯝꯍꯟꯕ
ꯍꯣꯏꯅꯦ ꯍꯣꯏꯅꯦ ꯌꯥꯏꯅꯦ
ꯎꯝ ꯀꯣꯁꯒ ꯃꯋꯥ ꯂꯧꯗꯦꯗ
ꯀꯣꯁꯅ ꯅꯪ ꯅꯪꯒꯤ ꯋꯥ ꯅꯋꯥ ꯂꯧꯔꯕꯅꯤꯕ ꯀꯣꯁꯅ
ꯎꯝ ꯂꯧꯕ
ꯑꯦ ꯅꯨꯡꯉꯥꯏꯅꯦ ꯑꯗꯨꯗꯤ
ꯎꯝ
ꯅꯪꯒꯨꯝꯕ ꯃꯤꯁꯦ ꯏꯁ ꯄ꯭ꯔꯤꯊꯤꯕꯤꯗ ꯑꯅꯤ ꯁꯨꯅ ꯂꯩꯔꯗꯤ ꯃꯤꯁꯦ ꯍꯤꯡꯕ ꯌꯥꯒꯗꯕ ꯃꯥꯟꯗꯦꯕꯨ
ꯈꯪꯗꯦꯅꯦ ꯑꯩꯁꯨ ꯈꯜꯂꯤꯅꯤ
ꯀꯔꯤ ꯏꯟꯁꯥꯡ ꯆꯥꯔꯒ ꯆꯠꯄ꯭ꯔ ꯉꯁꯤꯗꯤ
ꯑꯁ ꯉꯁꯤ ꯉꯔꯥꯡ ꯑꯩ ꯅꯉꯣꯟꯗ ꯄꯥꯎ ꯅꯨꯡꯉꯥꯏꯕ ꯍꯥꯏꯗꯅ
ꯎꯝ
ꯁ ꯑꯩ ꯉꯁꯤ ꯊꯃꯣꯏ ꯁꯣꯛꯄ ꯋꯥꯅꯤꯗ ꯅꯪꯒꯤ ꯊꯃꯣꯏ ꯉꯔꯥꯡ ꯁꯣꯛꯏꯗꯅ ꯑꯁ ꯑꯩ ꯉꯁꯤ ꯁꯣꯛꯏꯅꯦ
ꯉꯁꯤꯗꯤ ꯀꯔꯤ ꯇꯣꯞ ꯇꯣꯞꯄ ꯊꯣꯡꯕꯔꯣ
ꯑꯁ ꯅꯠꯇ ꯑꯩꯗꯤ ꯌꯦꯟꯖꯥꯡ ꯄꯨꯔ ꯂꯥꯛꯇ꯭ꯔꯦꯕꯀꯣ ꯃꯣꯏ ꯄꯨꯔ ꯂꯥꯛꯀꯅꯨ ꯍꯥꯏꯕꯒꯤ ꯄꯨꯗ꯭ꯔꯦ ꯂꯥꯛꯑꯦ ꯑꯗꯨ ꯂꯝꯕꯤ ꯊꯦꯡꯅꯔꯦ ꯌꯣꯠ ꯍꯣꯏ ꯌꯣꯠꯇꯣ
ꯑꯦꯎ
ꯉꯁꯤ ꯌꯣꯟꯗ꯭ꯔꯦ ꯍꯥꯏ
ꯑꯁ
ꯊꯃꯣꯏ ꯁꯣꯛꯄꯁꯤꯗꯤ ꯂꯣꯏꯔꯦ꯫
ꯑꯁ ꯌꯥꯝ ꯅꯤꯡꯉꯝꯗꯦ ꯑꯗꯨꯗꯤ
ꯑꯁ ꯅꯪ ꯄꯤ ꯇꯥꯕ꯭ꯔꯥ
ꯑꯁ ꯄꯤ ꯇꯥꯒꯦ ꯇꯥꯋꯤꯅꯦ꯫
ꯑꯁ ꯕꯦꯔꯥ ꯀꯥꯏꯔꯦꯍꯦ ꯑꯗꯨ
ꯑꯗꯨꯗꯤ ꯀꯔꯤꯅ ꯍꯣꯠꯅꯕ꯭ꯔꯥ ꯃꯣꯏꯒꯤ ꯇꯧꯕ꯭ꯔꯥ ꯃꯣꯏꯒꯤ ꯑꯗꯨꯝ ꯆꯥꯕ꯭ꯔꯥ꯫
ꯃꯣꯏꯒꯤ ꯍꯣꯠꯅꯔꯦꯅꯦ
ꯎꯝ
ꯍꯪꯒꯥꯝ ꯐꯪꯍꯟꯕꯗꯨ ꯑꯗꯨ ꯄꯨꯔꯒ ꯂꯥꯛꯑꯦ ꯑꯃꯅ ꯍꯋꯥꯏ ꯄꯨꯔꯒ ꯂꯥꯛꯑꯦ ꯑꯗꯨꯒ ꯑꯃꯁꯨ ꯄꯥꯎ ꯐꯥꯎꯅꯗꯕꯒꯤ ꯏꯟꯁꯥꯡ ꯄꯨ ꯄꯨꯗ꯭ꯔꯦ ꯃꯤ
ꯍꯣꯏ ꯅꯣꯏ ꯇꯧꯅꯤ
ꯌꯥꯝ ꯅꯨꯡꯉꯥꯏꯕꯅꯤꯅ ꯉꯁꯤꯗꯤ꯫
ꯑꯁ ꯁꯉꯝ ꯑꯣ
ꯀꯔꯤ ꯑꯃꯨꯛ ꯇꯧꯗꯣꯏꯅꯣ ꯈꯪꯗꯦ ꯑꯩ ꯌꯦꯡꯁꯦ ꯁꯣꯏꯔꯣꯏꯗꯣꯏꯔꯥ ꯅꯠꯇ꯭ꯔꯥ ꯉꯁꯤꯗꯧꯅ ꯑꯃꯨꯛ ꯇꯧꯗꯦ ꯊꯃꯣꯏ ꯁꯣꯛꯍꯟꯗꯣꯏꯔ ꯈꯪꯗꯦ
ꯎꯝ
ꯉꯁꯤ ꯊꯝꯃꯣꯏ ꯈꯨꯁꯣꯛꯁꯤꯗꯤ ꯄꯨꯔꯥ ꯀꯥꯏꯔꯦꯅꯦ꯫ ꯀꯥꯏꯔꯦ ꯃꯦꯟꯁꯤꯟꯕ ꯉꯝꯗ꯭ꯔꯦ ꯑꯩ
ꯏꯁꯩ ꯁꯛꯑꯒ ꯂꯩꯌꯨꯅꯦ꯫
ꯑ ꯑꯣꯏꯅꯦ ꯍꯣꯏ ꯒꯤꯇꯥꯔꯒ ꯇꯞꯂꯥꯒꯨꯝꯕ ꯂꯩꯔꯗꯤ ꯑꯁ ꯈꯣꯡꯑꯒ ꯁꯛꯑꯒ ꯂꯩꯒꯗꯕꯅꯤꯅꯦ꯫
ꯀꯔꯤ ꯀꯔꯥ ꯍꯩꯗ꯭ꯔꯁꯨꯀꯣ ꯐꯤ ꯑꯃꯈꯛꯇ ꯂꯧꯔꯒ ꯏꯁꯩ ꯂꯣꯏꯗ꯭ꯔꯤꯐꯧ
ꯎ
ꯀꯔꯤ ꯀꯔꯤ ꯇꯧꯔꯤꯒꯦ ꯍꯧꯖꯤꯛꯇꯤꯅꯣꯏ꯫
ꯀꯩꯁꯨ ꯇꯧꯗꯦꯗ꯫ ꯎꯝ ꯇꯦ
ꯅꯣꯏꯁꯨ ꯑꯩꯗꯧꯅ ꯂꯩꯕ ꯃꯥꯜꯂꯦꯗ꯫
ꯑꯗꯨ ꯑꯣꯏꯔꯁꯨ ꯑꯩꯗꯤ ꯈꯔ ꯐꯩ ꯑꯩꯒꯤꯗꯤ ꯊꯕꯛ ꯆꯠꯄꯅꯤꯅꯒꯣ꯫
ꯎꯝ
ꯊꯕꯛ ꯆꯠꯄꯅꯦ ꯍꯥꯏꯔꯒ ꯊꯕꯛ ꯃꯐꯝ ꯌꯥꯎꯔ ꯑꯗꯨꯝ꯫ ꯅꯨꯡꯊꯤꯟꯕꯧ ꯐꯝꯕ
ꯅꯪꯒꯤꯅ ꯍꯦꯟꯅ ꯅꯨꯡꯉꯥꯏ꯫
ꯑꯩꯩꯒꯤꯅ ꯍꯦꯟꯅꯥ ꯅꯨꯡꯉꯥꯏꯅꯦ꯫ ꯊꯕꯛꯁꯨ ꯆꯠꯄ ꯐꯝꯁꯨ ꯐꯝꯕ ꯅꯣꯏꯗꯤ ꯊꯕꯛ ꯆꯠꯇꯦ ꯐꯝ ꯃ ꯂꯦꯞ
ꯎ ꯑꯗꯨ ꯍꯪꯒꯥꯝ ꯑꯀꯪꯕꯗꯨꯗꯤ ꯑꯩꯗꯤ ꯑꯗꯨꯝ ꯆꯥꯅꯤꯡꯉꯦꯍꯦ ꯍꯥꯎꯋꯦ꯫
ꯑꯁ ꯅꯪꯁꯦ ꯅꯣꯏꯗꯒ ꯆꯞ ꯃꯥꯟꯅꯩꯅꯦ ꯅꯣꯏꯗꯁꯨ ꯑꯁ ꯌꯥꯝ ꯍꯥꯎꯋꯤ ꯍꯥꯏꯅꯦ꯫
ꯑꯩꯒꯤꯗꯤ ꯑꯗꯨꯝ ꯍꯥꯎꯋꯦ ꯀꯪ ꯑꯩꯗꯤ ꯊꯥꯎ ꯉꯥꯎꯔꯒ ꯈꯤꯇꯪ ꯊꯥꯎ ꯉꯥꯎꯔꯒ ꯇꯧꯕꯁꯨ ꯌꯥꯝ ꯍꯥꯎꯋꯦ ꯑꯂꯨꯒ ꯇꯧꯕꯗꯣ꯫
ꯑꯁ ꯅꯪꯒꯤꯁꯤꯗꯤ ꯊꯥꯎ ꯌꯥꯎꯗ꯭ꯔꯗꯤ ꯆꯥꯒꯗꯕ ꯃꯥꯟꯗꯦꯕꯣ꯫
ꯊꯥꯎ ꯌꯥꯎꯗ꯭ꯔꯗꯤ ꯀꯩꯅꯣ ꯁꯒꯦꯝ ꯄꯣꯝꯕ ꯇꯧꯕꯗꯣ ꯑꯗꯨ ꯍꯥꯎꯋꯦ꯫
ꯑꯗꯨ ꯁꯒꯦꯟꯐꯥꯎꯕ ꯇꯧꯔꯒ ꯁꯥ ꯑꯌꯥꯏꯕꯗꯨꯣ ꯈꯔ ꯈꯔ ꯀꯣ ꯑꯁ ꯑꯗꯨꯗꯤ ꯑꯗꯨꯗꯤ ꯑꯩꯁꯨ ꯍꯥꯎꯏꯤꯅꯦ
ꯑ
ꯑꯩ ꯍꯥꯏꯕꯗꯤ ꯑꯗꯨ ꯅꯠꯇꯕꯤꯗ ꯏꯆꯝ ꯆꯝꯅ ꯊꯣꯡꯕꯗꯗꯤ ꯑꯁ
ꯌꯥꯝꯝ ꯁꯝꯅ ꯊꯣꯡꯕꯗꯨꯗꯤ ꯍꯣꯏ ꯈꯔꯗꯤ ꯅꯨꯡꯉꯥꯏꯇꯦ
ꯏꯆꯝ ꯆꯝꯅ ꯊꯣꯡꯕ ꯍꯥꯎꯕꯁꯤꯗꯤ ꯌꯦꯟꯔꯨꯝ ꯆꯝꯐꯨꯠꯀꯨꯝꯕ ꯑꯣꯛꯁꯥ ꯆꯝꯐꯨꯠꯀꯨꯝꯕ ꯑꯗꯨ ꯑꯗꯨ ꯅꯠꯇꯗꯤ ꯑꯇꯩꯗꯤ ꯌꯥꯗꯦꯅꯦ
ꯎ ꯑꯩꯈꯣꯏ ꯃꯤꯑꯣꯏꯕꯒꯤ ꯆꯤꯟꯁꯤꯁꯨ ꯑꯉꯛꯄꯅꯦ ꯍꯩꯀꯣ
ꯅ ꯅ
ꯑ
ꯅꯣꯏꯁꯤꯗꯤ ꯍꯌꯦꯡ ꯍꯪꯆꯤꯠꯇꯤ ꯏꯟꯁꯥꯡ ꯑꯍꯥꯎꯕ ꯑꯃꯨꯛ ꯆꯥꯛꯑꯒꯅꯤꯅꯦ ꯄꯥꯎ ꯅꯨꯡꯉꯥꯏ ꯅꯨꯡꯉꯥꯏꯕ ꯌꯥꯝ ꯂꯩꯔꯦꯕ ꯅꯣꯏ ꯂꯩꯃꯤꯟꯅꯕ ꯅꯣꯏ ꯀꯥꯡꯕꯨ ꯅꯣꯏ ꯀꯥꯡꯒꯨꯁꯦ
ꯑꯕꯨꯗꯤ ꯅꯨꯡꯉꯥꯏ
ꯃꯊꯪ ꯃꯊꯪ ꯂꯩꯅꯥꯊꯔꯣꯑꯣ
ꯍꯝ
ꯅꯪ ꯍꯞꯇꯥ ꯑꯃ ꯃꯤ ꯑꯃꯅ ꯍꯞꯇꯥ ꯑꯃ ꯍꯞꯇꯥ ꯍꯞꯇꯥ ꯇꯧꯔꯛꯑꯕꯣ ꯅꯣꯏ ꯂꯩꯊꯔꯣ
ꯈꯪꯗꯦꯅꯦ ꯒꯥꯔꯤ ꯑꯃ ꯂꯩꯁꯤꯔꯥ
ꯑꯥ
ꯒꯥꯔꯤ ꯑꯃ ꯂꯩ ꯏꯆꯔꯥ ꯈꯪꯗꯦꯅꯦ
ꯍꯅꯦ ꯑꯗꯨꯁꯨ ꯌꯥꯏꯅꯦ
ꯑꯩꯗꯣ ꯘꯔꯤ ꯑꯃ ꯂꯩꯅꯤꯡꯕ ꯂꯩꯕꯀꯣ
ꯑꯣ
ꯄꯩꯁꯥꯗ ꯂꯥꯛ ꯑꯅꯤ ꯍꯥꯏꯕ ꯂꯥꯛ ꯑꯅꯤ ꯋꯥꯠꯄꯅꯅꯦ ꯍꯧꯖꯤꯛꯁꯦ
ꯂ ꯑꯅꯤꯈ ꯇꯧ ꯋꯥꯂꯕꯣ
ꯂ ꯑꯅꯤ ꯈꯠꯇꯔꯅꯦ ꯋꯥꯂꯤꯁꯦ
ꯅꯪꯁꯤꯅꯦꯦ ꯃꯇꯦꯡ ꯄꯥꯡꯅꯤꯡꯕ ꯃꯤ ꯃꯌꯥꯝꯁꯨ ꯂꯩꯔꯝꯒꯅꯤ ꯑꯗꯨ ꯄꯥꯡꯕ ꯇꯜꯂꯝꯒꯅꯤ ꯅꯪꯁꯤ
ꯎꯝꯝ ꯑꯗꯨꯅ ꯑꯩꯁꯨ ꯀꯌꯥ ꯅꯪꯉꯣꯟꯗ ꯈꯛꯇꯅꯦ ꯍꯥꯏꯔꯤꯁꯦ
ꯑꯉꯥꯏ ꯍꯥꯏꯕ ꯌꯥꯗꯦꯕꯀꯣ
ꯑ ꯃꯤ ꯈꯔꯅꯗꯤ ꯎꯝ
ꯅꯁꯥ ꯅꯁꯥꯕꯨ ꯌꯣꯟꯒꯅꯨꯀꯣ
ꯃꯤꯌꯥꯝꯗ ꯑꯗꯨꯃꯥꯏꯅ ꯑꯩ ꯍꯥꯏꯔꯗꯤꯀꯣ ꯈꯔ ꯆꯣ ꯄꯇꯥꯥꯕꯅꯦꯅꯦ ꯆꯣꯄꯅꯦꯅꯦ ꯑꯗꯨꯗꯤ ꯑꯉꯥꯡ ꯊꯣꯛꯂꯛꯇꯕꯅꯤꯅꯦ ꯍ
ꯉꯁꯤꯗꯤ ꯈꯥꯡꯕ ꯉꯝꯗꯕꯒꯤꯦ ꯍꯥ
ꯑ ꯊꯃꯣꯏꯒꯤ ꯋꯥꯁꯦ ꯈꯔꯗꯤ ꯉꯥꯡꯊꯣꯛꯈ꯭ꯔꯦ
ꯍ ꯍꯥꯏ ꯍꯩꯗꯕ ꯋꯥꯍꯩ ꯉꯥꯡ ꯊꯣꯛꯈ꯭ꯔꯦꯍ
ꯉꯥꯡꯊꯣꯛꯈ꯭ꯔꯦ
ꯍꯣꯏ ꯑꯩ ꯀꯅꯥꯝ ꯇꯥꯊꯣꯛꯏꯗ ꯑꯩꯁꯨ ꯀꯣ ꯀꯅꯥꯁꯨ ꯍꯥꯏꯕꯤꯔꯣꯏ ꯃꯤ ꯑꯃꯗꯐꯥꯎ ꯍꯥꯏꯕꯤꯔꯣꯏꯅꯦ ꯃꯤ ꯑꯍꯨꯝ ꯃꯔꯤꯈ ꯍꯥꯏꯕꯤꯈ꯭ꯔꯦ
ꯍꯥꯏꯕꯤꯔꯣꯏ ꯍꯥꯏꯔꯒ ꯃꯥꯏꯒꯨꯝꯕ ꯂꯧꯔꯒ ꯇꯤꯜꯂꯥꯎ ꯂꯥꯎꯔꯗꯤ ꯂꯣꯏꯔꯦ
ꯃꯤ ꯃꯤꯉꯣꯟꯗ ꯍꯥꯏꯕ ꯅꯠꯇꯦ ꯇꯥꯒꯅꯨ ꯍꯥꯏꯅ ꯂꯥꯎꯋꯦ
ꯑꯥꯎ ꯎꯝ ꯗꯨꯁꯨ ꯌꯥꯏ
ꯑꯁ ꯑꯩꯒꯤꯁꯦ ꯍꯧꯖꯤꯛ ꯐꯔꯛ ꯇꯥꯕ ꯀꯣ ꯑꯃ ꯂꯥꯛꯏꯅꯦ
ꯎꯝ ꯎ ꯍꯟꯗꯛꯁꯦ ꯑꯁ ꯈꯔꯗꯤ ꯊꯕꯛ ꯆꯤꯟꯕ ꯉꯥꯛꯇꯅꯤꯍꯦ
ꯍꯣꯏ ꯅ ꯑꯩ ꯉꯁꯥꯏ ꯑꯩꯒꯤ ꯄꯩꯁꯥ ꯄꯤꯅꯕꯀꯣ ꯃꯤ ꯑꯩ ꯄꯩꯁꯥ ꯄꯤꯅꯕ ꯃꯤ ꯊꯤꯌꯦꯕ ꯐꯣꯟ ꯇꯧꯔꯒ ꯄꯥꯏꯈꯠꯇꯕ ꯍꯧꯖꯤꯛ ꯇꯧꯔꯛꯑꯦ ꯄꯥꯏꯈꯠꯂꯣꯏ ꯄꯥꯏꯈꯠꯂꯣꯏ
ꯍꯣꯔꯦꯟ ꯅꯄꯤꯈꯣ
ꯑꯩ ꯄꯤꯅꯤꯡꯉꯥꯏ ꯅꯠꯇꯅꯦ ꯃꯥꯅ ꯄꯤꯒꯗꯕꯅꯤꯅꯦ
ꯑꯣ ꯑꯗꯨꯗꯤ ꯌꯥꯝ ꯅꯨꯡꯉꯥꯏꯕ ꯋꯥꯔꯤꯅꯤꯅꯦ
ꯍꯣꯏꯅꯦ ꯑꯩ ꯉꯁꯥꯏ ꯇꯧꯕꯅꯦꯕ ꯄꯥꯏꯈꯠꯇꯕ
ꯑꯥ
ꯃꯥꯒꯤ ꯋꯥꯈꯜ ꯖꯥꯠꯖꯥꯠ ꯈꯟꯍꯟꯒꯦ
ꯁꯥꯎꯔꯖꯥꯠꯂ ꯑ
ꯈꯟꯕꯗ ꯋꯥꯈꯜꯂꯩꯅ ꯄꯛꯅꯤꯀꯣ ꯃꯥꯗꯣ
ꯑꯁ
ꯅꯪꯉꯣꯟꯗ ꯊꯥꯖꯤꯟꯒꯅꯤꯅꯦ ꯂꯥꯏꯌꯦꯡꯅꯕ
ꯌꯥꯏꯅꯦ
ꯅꯣꯏꯅ
ꯑꯗꯨꯒꯨꯝꯕꯗꯣ ꯂꯥꯏꯌꯦꯡꯕ ꯍꯩꯅꯦ
ꯍꯣꯏ ꯑꯩꯁꯨ ꯇꯥꯕꯀꯣ
ꯎꯝ
ꯑꯗꯨꯒꯨꯝꯕ ꯂꯩꯅꯥ ꯂꯩꯔꯗꯤ ꯃꯉꯣꯟꯗ ꯊꯥꯖꯤꯜꯂꯨꯅ ꯑꯩ ꯍꯥꯏꯕ ꯇꯥꯕ
ꯑꯁ ꯄꯨꯡꯖꯦ ꯑꯁ ꯂꯩꯇ꯭ꯔꯦꯅꯦ
ꯇꯨꯝꯅꯤꯡꯉꯕ꯭ꯔꯣ
ꯇꯨꯝꯅꯤꯡꯗꯦꯗ ꯅꯥꯕ ꯈ‌ꯣꯠꯄ ꯃꯇꯝ ꯁꯥꯟꯅꯕ ꯈꯣꯠꯄ ꯃꯇꯝ ꯑꯗꯨꯝ ꯂꯥꯛꯑꯦ ꯑꯗꯣ
ꯑꯁ
ꯁꯟꯅꯗ꯭ꯔꯁꯨ
ꯅꯠꯇꯦ ꯇꯨꯝꯅꯤꯡꯉꯕꯣ ꯀꯥꯏꯅ ꯇꯨꯝꯅꯤꯡꯗ꯭ꯔꯤ ꯍꯧꯖꯤꯛ ꯇꯨꯝꯕꯅꯦꯒ ꯍꯥꯏ ꯖꯤꯜꯂꯣ ꯇꯨꯝꯕ ꯅꯠꯇ꯭ꯔꯣ ꯐꯝꯃꯨꯡꯗ
ꯑꯁ ꯇꯨꯝꯕ ꯅꯠꯇꯦꯗ ꯍꯤꯞ ꯄ ꯅꯩ ꯑꯥ
ꯅꯣꯏ ꯍꯛꯆꯥꯡꯁꯦ ꯌꯥꯔꯣꯏꯅꯦ
ꯑꯩꯗꯤ ꯇꯨꯝꯗꯦꯗ ꯑꯗꯨꯝ ꯍꯤꯞꯄꯦ
ꯅꯨꯡꯗꯥꯡꯗꯁꯨ ꯍꯤꯞꯄꯦ
ꯎꯝ ꯅꯨꯡꯗꯥꯡꯗꯁꯨ ꯎꯝ ꯎꯝ ꯑꯗꯨꯃꯛꯅꯦ
ꯎꯝ ꯑꯗꯨꯃꯛꯅꯦꯕ
ꯑꯁ ꯂꯦꯞꯄꯁꯨ ꯋꯥꯏꯗ ꯑꯁ ꯅꯣꯏꯗꯥ ꯐꯣꯟ ꯇꯧꯔꯛꯏꯅꯦ ꯕꯦꯔꯅꯤꯅ‌ꯦ
ꯎ ꯑꯩꯉꯣꯟꯗꯁꯨ ꯑꯃ ꯂꯥꯛꯏꯅꯦ ꯑꯃ ꯑꯩꯉꯣꯟꯗꯁꯨ ꯑꯃ ꯂꯥꯛꯑꯅꯤ ꯍꯧꯖꯤꯛꯁꯦ ꯊꯕꯛ ꯈꯨꯌꯥꯝꯁꯨ ꯈꯪꯗ꯭ꯔꯦꯅ‌ꯦ ꯐꯨ ꯐꯨꯅꯤꯡꯉꯥꯏꯁꯨ ꯇꯟꯕ ꯃꯤ ꯑꯣꯏꯕ ꯑꯃ ꯑꯣꯏꯕꯅꯤꯅ
ꯑꯁ ꯅꯍꯥꯟ ꯋꯥꯔꯤ ꯑꯃꯗꯤ ꯇꯥꯏꯗ ꯅꯣꯏ ꯏꯅꯥꯎ ꯅꯨꯄꯥ ꯍꯣꯏ ꯍꯣꯁꯇꯦꯜꯗꯒꯤ ꯕꯣꯔꯗꯤꯡꯗꯒꯤ ꯆꯦꯜꯂꯛꯄꯒꯤ ꯋꯥꯔꯤꯗꯨ ꯑꯗꯨꯒꯤ ꯋꯥꯔꯤ ꯑꯗꯨꯒꯤ ꯋꯥꯔꯤ ꯇꯥꯕꯗꯤ ꯅꯪꯁꯦ ꯃꯤ ꯌꯥꯝ ꯐꯨꯅꯤꯡꯕ ꯃꯤ ꯃꯥꯜꯂꯦꯕꯀꯣ
ꯍꯨꯝ ꯍꯨꯝ
ꯎꯕ ꯐꯪꯗꯦ ꯍꯥꯏꯕꯗꯣ
ꯍꯨꯝ ꯍꯨꯝ ꯑꯗꯨ ꯑꯁ ꯊꯥꯏꯅꯒꯤ ꯋꯥꯔꯤꯗ‌ꯣ ꯅꯨꯡꯁꯤꯕꯣ
ꯍꯣꯏꯅꯦ ꯃꯤ ꯌꯥꯝ ꯐꯨꯅꯤꯡꯕ ꯃꯥꯜꯂꯦꯕ ꯅꯪꯒꯤ ꯋꯥꯔꯤ ꯇꯥꯔꯒ
ꯂꯣꯏꯔꯍꯦ ꯀꯅꯥꯅ ꯂꯥꯟꯅ ꯇꯝꯕ꯭ꯔꯣ ꯅꯪꯉꯣꯟꯗ
ꯈꯪꯗꯦꯅꯦ ꯐꯨꯕ ꯐꯪꯗꯦ ꯍꯥꯏꯌꯦꯅꯦ
ꯑꯍꯤ ꯍꯤ
ꯇꯨꯝꯕ ꯋꯥꯔꯤ ꯑꯣꯏꯔꯝꯒꯅꯤꯗ ꯇꯨꯝꯃꯝꯒꯅꯤꯗ
ꯃꯤꯕꯨ ꯀꯅꯥ ꯐꯨꯅꯕ꯭ꯔꯥꯅꯦ ꯃꯤꯕꯨ
ꯑꯁ ꯈꯪꯗ꯭ꯔꯦꯗ ꯅꯪ ꯃꯤ ꯐꯨꯒꯦ ꯍꯥꯏꯔꯗꯤ ꯑꯩꯒꯤ ꯃꯤꯠꯇꯗꯤ ꯅꯪ ꯃꯤ ꯑꯣꯏꯅ ꯎꯗ꯭ꯔꯦꯀꯣ ꯁꯟ ꯑꯣꯏꯅ ꯎꯔꯦꯀꯣꯅ ꯍꯥꯏꯔꯒ ꯐꯨꯒꯗꯕꯅꯦ
ꯑꯗꯨꯁꯨ ꯆꯨꯝꯃꯦ ꯑꯗꯨꯁꯨ ꯆꯨꯝꯃꯦ
ꯑꯣꯖꯥꯒꯤ ꯋꯥꯍꯩꯁꯨ ꯌꯥꯏ ꯑꯩꯁ